ꯍꯜꯂꯣ ꯑꯥ ꯉꯀꯣ
ꯍ ꯑꯒꯤꯦ
ꯎꯝ ꯏꯕꯒꯦ
ꯁꯨꯝ ꯂꯩꯔꯝꯅꯦ ꯆꯠꯇꯣꯛꯑꯒ ꯅꯪꯗꯤ
ꯑꯩꯁꯨ ꯑꯗꯨꯝ ꯂꯩꯔꯔꯝꯗꯦ ꯃꯃꯨꯡꯗ ꯍꯤꯠꯄꯒꯦ
ꯆꯞ ꯆꯥꯔꯕꯣ
ꯑꯧ ꯆꯥꯔꯤ ꯉꯁꯥꯏꯗ ꯆꯥꯛ ꯌꯦꯟꯁꯥꯡꯁꯨ ꯍꯥꯎꯇꯕꯅꯤꯅ ꯑꯩꯈꯣꯏꯔꯣ ꯎꯝ ꯃꯃꯤꯡ ꯐꯥꯎ ꯀꯥꯎꯈ꯭ꯔꯦ ꯀꯩ ꯍꯥꯏꯁꯤꯔꯦ ꯈꯥꯃꯦꯟ ꯑꯈꯥꯕꯗꯣ ꯑꯗꯨ ꯑꯣꯏꯅꯇꯥꯔꯦ ꯅꯣꯏꯗꯤ
ꯑꯩꯈꯣꯏꯗꯤ ꯉꯁꯤꯁꯦ ꯍꯋꯥꯏ ꯑꯁꯥꯡꯕꯤꯗꯣ ꯈꯪꯕ꯭ꯔꯥ
ꯍꯋꯥꯏꯁꯥꯟꯕꯤ ꯑ ꯈꯪꯕ ꯀꯣꯨꯝꯖꯥ
ꯑꯥ ꯍꯋꯥꯏ ꯑꯁꯥꯡꯕꯤꯒ ꯃꯅꯥꯒ ꯆꯥꯏꯌꯦ ꯑꯗꯨꯒ ꯅ ꯁꯤꯗꯤ ꯍꯋꯥꯏ ꯍꯋꯥꯏ ꯑꯁꯥꯡꯕꯤꯒꯤ ꯃꯊꯦꯜ ꯉꯥꯛꯇ ꯇꯧꯔꯛꯦ ꯑꯗꯨꯒ ꯍꯋꯥꯏ꯫ ꯊꯥꯡꯕꯤ ꯀꯥꯡꯉꯧ ꯑꯃ ꯇꯧꯔꯦ ꯑꯗꯨꯒ ꯎꯁꯣꯏ꯫ ꯎꯁꯣꯏ ꯍꯥꯏꯗꯣꯏꯔꯥ ꯋꯥꯁꯣꯏ ꯍꯥꯏꯗꯣꯏꯔꯥ꫰
ꯎꯁꯣꯏ ꯎꯁꯣꯏ
ꯃꯥꯏꯀ꯭ꯔꯣꯐꯣꯟ ꯃꯥꯟꯕꯗꯣ
ꯑ ꯃꯥꯏꯀ꯭ꯔꯣꯐꯣꯟ ꯃꯝꯕ ꯀꯔꯤꯅꯦ
ꯋꯥ ꯃꯆꯥ ꯃꯆꯥꯒꯤ
ꯑꯥ ꯃꯥꯡꯒꯦ ꯃꯌꯥꯝꯕ꯭ꯔꯥ
ꯃꯅꯥꯎ ꯅꯨꯄꯥꯗꯣ ꯃꯌꯥꯝꯕꯅ ꯃ ꯃꯅꯥꯄꯥꯗ ꯑꯗꯨꯗ
ꯊꯤ ꯌꯥꯃꯤꯅ
ꯑꯗꯨꯗ ꯆꯥꯔꯦ ꯑꯗꯨꯒ ꯑꯃꯦꯠꯄ ꯑꯃꯒ
ꯃꯊꯦꯜ ꯌꯥꯝꯃꯂꯦ ꯀꯣ ꯑꯗꯨ ꯃꯊꯥꯡꯗꯗꯤ ꯑꯗꯨꯝ ꯆꯥꯅꯨꯀꯣ
ꯉꯁꯤ ꯑꯌꯨꯛꯇꯣ ꯆꯥꯛ ꯆꯥꯗ꯭ꯔꯦ ꯑꯩꯗꯣ ꯑꯗꯨꯒꯤ ꯃꯊꯦꯜ ꯌꯥꯝꯍꯟꯕ ꯍꯥꯏꯗꯤ ꯑꯥ
ꯉꯁꯤꯗꯤ ꯀꯩ ꯀꯩ ꯇꯧꯔꯦ
ꯉꯁꯤꯗꯤ ꯁꯨꯝ ꯌꯨꯝꯗ ꯑꯗꯨꯝ ꯂꯩꯌꯦ ꯍꯛꯆꯥꯡ ꯈꯔ ꯅꯨꯡꯉꯥꯏꯇꯕꯒꯤꯀꯣ
ꯎꯝ ꯀꯩꯒꯤ ꯅꯥꯕ꯭ꯔꯅꯦ ꯑꯩ ꯂꯩꯔꯒ ꯅꯪ ꯑꯩ ꯂꯩꯔꯤꯉꯩꯗ ꯀꯩꯒꯤ ꯅꯥꯕ ꯌꯥꯕ꯭ꯔꯥ
ꯎꯝ ꯃꯥꯅꯤ ꯅꯥꯕꯃꯛ ꯛꯇꯤ ꯅꯠꯇꯕꯀꯣ ꯍꯛꯆꯥꯡꯁꯦ ꯁꯨꯝ ꯅꯨꯡꯉꯥꯏꯇꯕ
ꯎꯝ
ꯁꯤꯅ ꯍꯥꯏꯅꯤꯡꯉꯥꯏꯗꯤ ꯂꯩꯇ꯭ꯔꯒ ꯁꯨꯝ ꯍꯛꯆꯥꯡ ꯅꯨꯡꯉꯥꯏꯇꯕ ꯑꯃ ꯂꯩꯗꯥꯏꯅꯦ
ꯑꯣ ꯅꯨꯡꯁꯤ ꯂꯩꯅꯥ ꯑꯣꯏ ꯃꯥꯜꯂꯦ ꯈꯪꯗꯦ ꯊꯣꯏꯕꯤ ꯂꯩꯥꯏꯅꯥ ꯑꯣꯏ ꯃꯥꯜꯂꯦ
ꯑꯣ ꯑꯗꯨ ꯑꯣꯏꯔꯝꯅꯤ ꯎꯝ ꯗꯣꯛꯇꯔꯅꯐꯥꯎ ꯌꯦꯡꯕ ꯉꯝꯗꯕꯅꯤꯕ ꯑꯗꯨꯒꯨꯝꯕꯗꯤ ꯂꯥꯏꯅꯥꯗꯤ ꯍꯤꯗꯥꯛ ꯐꯪꯗꯕꯅꯤ
ꯑꯥ ꯌꯥꯝ ꯂꯨꯗꯧꯔꯤ ꯀꯃꯥꯏꯅ ꯇꯧꯗꯣꯏꯅꯣ ꯈꯪꯗꯦ
ꯎꯝ ꯕꯣꯔꯥ ꯐꯖꯔꯛꯀꯅꯤꯗ
ꯍꯣꯏ
ꯎꯝ ꯎꯝ
ꯃꯇꯝꯒꯤ ꯃꯇꯨꯡ ꯏ ꯃꯇꯨꯡꯏꯟꯅꯁ
ꯆꯁ ꯌꯥꯝ ꯈꯟꯖꯤꯟꯕ ꯃꯥꯅꯤꯀꯣ
ꯑꯩꯁꯨ ꯈꯜꯂꯕꯗ ꯅꯁꯥ ꯁꯣꯛꯅꯕꯅꯦ
ꯑꯩꯗꯤ ꯋꯥ
ꯑꯩ ꯑꯣ ꯀꯩ ꯃꯔꯝꯗ
ꯁꯨꯝ ꯀꯩꯅꯣꯝ ꯅꯨꯡꯉꯥꯏꯇ꯭ꯔꯗꯤꯅꯦ
ꯑ
ꯈꯔ ꯌꯥꯝ ꯈꯟꯖꯤꯟꯗ ꯖꯠꯇꯣ
ꯑꯣ ꯑꯩꯁꯨ ꯅꯪꯒ ꯆꯞ ꯃꯥꯟꯅꯩꯅꯦ ꯑꯗꯨꯗꯤ ꯌꯥꯏ ꯌꯥꯏ
ꯅꯪꯁꯨ ꯋꯥꯈꯜ ꯌꯥꯝ ꯈꯟꯒꯟꯕ꯭ꯔꯣ
ꯑꯧ ꯌꯥꯝ ꯈꯪꯒꯜꯂꯦ ꯅꯪ ꯅꯪꯒꯤꯗꯃꯛꯇꯁꯨ ꯌꯥꯝ ꯈꯜꯂꯦ ꯅꯪꯗꯤ ꯈꯪꯗꯦ
ꯑ
ꯅꯪꯗꯤ ꯑꯃꯝꯇ ꯐꯥꯎ ꯈꯪꯕꯤꯗꯦ ꯑꯩ ꯌꯥꯝ ꯅꯨꯡꯉꯥꯏꯇꯕꯅꯤ
ꯑꯩ ꯌꯥꯝ ꯈꯜꯂꯤ ꯁꯤꯗꯤ
ꯈꯟꯗ꯭ꯔꯦ ꯅꯪ ꯑꯩ ꯈꯪꯉꯦ ꯅꯪ
ꯌꯥꯝ ꯈꯟꯕꯩ ꯅꯠꯇ꯭ꯔꯣ ꯑꯩ ꯋꯥꯈꯜ ꯈꯜ ꯆꯥꯛꯀ ꯆꯥꯗ꯭ꯔꯦ ꯍꯥꯏꯁꯦ
ꯑꯩ ꯆꯥꯔꯝꯃꯣꯏ ꯅꯪ ꯃꯊꯦꯜ ꯌꯥꯝ ꯊꯣꯡꯉꯒ ꯆꯥꯗꯤ ꯀꯥꯏꯅ
ꯑꯩꯅ ꯍꯥꯏꯗꯤ ꯑꯌꯨꯛꯇ ꯍꯥꯏꯕꯅꯤ
ꯑꯌꯨꯛꯇ ꯍꯥꯏꯕ꯭ꯔꯣ ꯑꯩꯗꯤ ꯍꯧꯖꯤꯛꯀꯤꯔꯥꯟ ꯈꯟꯕꯅꯤ ꯑꯥ
ꯑ ꯑꯗꯨꯗꯒꯤ ꯁꯥꯕ꯭ꯔꯣ ꯏꯪꯕ꯭ꯔꯣ ꯀꯃꯥꯏꯅ ꯇꯧꯒꯦ ꯍꯣꯏ
ꯉꯁꯤꯗꯤ ꯏꯪꯉꯤꯗ ꯅꯣꯡꯃꯟꯉꯦꯕ ꯉꯁꯥꯏ ꯌꯣꯛꯛꯇꯁꯨ ꯅꯣꯡ ꯆꯨꯨꯔꯦ ꯑꯗꯨꯒꯤ ꯀꯔꯤ ꯅꯣꯏꯗꯤ ꯌꯥꯝ ꯁꯥꯥꯕ꯭ꯔꯣ
ꯁꯥꯏ ꯍꯥꯏꯅꯤꯡꯉꯥꯏ ꯃꯁꯨ ꯅꯠꯇ ꯏꯪꯉꯦ ꯍꯥꯏꯅꯤꯡꯉꯥꯏꯃꯛꯁꯨ ꯅꯠꯇꯣꯏ
ꯑꯗꯨꯅ ꯎꯝ ꯑꯩ ꯈꯣꯟꯁꯦ ꯑꯅꯤꯔꯛ ꯔꯛ ꯇꯥꯔꯤꯅꯦ
ꯑꯣꯏꯩꯒꯤꯦꯔꯥ
ꯈꯪꯗ
ꯅꯪꯒꯤ ꯀ꯭ꯣꯟꯗꯤ ꯑꯃꯈꯛ ꯇꯥꯏꯌꯦ
ꯑꯩꯅ ꯑꯃꯨꯛ ꯇꯥꯔꯛꯄ
ꯑꯣ
ꯌꯥꯁꯨ ꯀꯥꯏ ꯂꯩꯗ ꯑꯩ ꯀꯣ ꯑꯗꯨ
ꯇꯕꯗꯨ ꯃꯅꯨꯡꯉꯥꯏꯅ
ꯎꯝ ꯇꯥꯕ ꯑꯗꯨꯅꯨꯡ ꯉꯥꯏ ꯅꯨꯡꯉꯥꯏ ꯉꯥꯡꯕꯁꯨ ꯍꯩꯇꯔꯤ ꯀꯥꯟꯁꯤꯗ ꯑꯃꯨꯛ ꯇꯥꯁꯤꯜꯂꯛꯑꯦ ꯑꯦꯁ ꯑꯩ ꯌꯥꯝ ꯍꯩꯅꯗꯦꯗ
ꯉꯥꯡꯕꯗꯤꯁꯨ ꯅꯨꯡꯉꯥꯏꯗꯤ ꯅꯨꯡꯉꯥꯏ ꯇꯕꯅꯤ
ꯎꯝ ꯑꯩꯗꯤ ꯋꯥ ꯉꯥꯡꯕ ꯌꯥꯝ ꯍꯩꯇꯕꯅꯦ
ꯑꯣ ꯍꯩꯗ ꯍꯩꯗ
ꯅꯪ ꯑꯣꯏꯅ ꯉꯁꯤꯗꯤ ꯌꯥꯝ ꯉꯥꯡꯉꯨ
ꯉꯥꯡꯕ ꯌꯥꯝ ꯍꯩꯔꯦ ꯁꯤꯗꯤ ꯁꯤ
ꯑ ꯈꯔ ꯈꯔꯅꯤꯗ ꯃꯤ ꯈꯔꯗꯤꯀꯣ
ꯑꯥ
ꯋꯥ ꯉꯥꯡꯗꯕꯁꯨ ꯂꯩꯕ ꯏꯊꯟꯇ ꯉꯥꯡꯉ ꯑꯁ ꯋꯥꯔꯦꯕ ꯉꯥꯡꯕꯁꯨ ꯍꯩꯇꯕ ꯃꯀꯣꯛꯇꯨꯗꯤ ꯅꯣꯏꯅ ꯈꯟꯕꯀꯣ ꯉꯥꯡꯊꯣꯛꯄꯛꯄ ꯃꯇꯝꯗꯗꯤ ꯉ ꯊꯤꯡꯕ
ꯑꯣ
ꯑꯗꯨꯒꯨꯝꯕ ꯌꯥꯝ ꯌꯥꯎꯋꯦꯕ ꯍꯟꯗꯛꯕ꯭ꯔꯥ
ꯑꯣ ꯍꯣꯏ
ꯀꯅꯥꯅꯪ ꯀꯣꯜ ꯇꯧꯔꯦ ꯑꯁ ꯈꯜꯂꯦ ꯑꯗꯨꯏ ꯋꯥꯔꯤ ꯅꯨꯡꯉꯥꯏꯔ ꯀꯥꯟꯁꯤꯗ
ꯀꯊꯜꯂꯣ
ꯀꯠꯊꯈ꯭ꯔꯦ ꯅꯨꯄꯤ ꯑꯣꯏꯒꯦꯔꯥ ꯅꯨꯄꯥ ꯑꯣꯏꯒꯦꯔꯥ
ꯑꯩ
ꯎꯝ ꯑꯩꯗꯤ ꯅꯪꯒꯤꯗꯃꯛꯇ ꯂꯦꯞꯄꯅꯤ
ꯆꯤꯡ ꯆꯤꯡꯖꯥꯛꯒꯨꯝ ꯂꯦꯞꯄ꯭ꯔꯣ ꯅꯠꯇ꯭ꯔꯒꯅ ꯆꯤꯡ ꯃꯆꯥ
ꯑ ꯆꯤꯡꯇꯣꯟꯒꯨꯝꯤꯡ ꯆꯤꯡꯇꯣꯟ ꯍꯥꯏꯕ꯭ꯔꯥ
ꯆꯤꯡꯖꯥꯒꯨꯝ ꯅ ꯂꯩꯦ ꯄꯦ
ꯑꯩꯕ ꯈꯪꯗ꯭ꯔꯦꯗ ꯀꯃꯥꯏꯅ ꯍꯥꯏꯖꯔꯣ
ꯑ
ꯑꯩꯗꯤ ꯁꯃꯨꯗ꯭ꯔꯒꯨꯝꯅ ꯂꯦꯞꯄꯦ ꯅꯉꯣꯟꯁꯨ ꯀꯣꯜ ꯇꯧꯔꯛꯄ꯭ꯔꯥ ꯄꯥꯏꯈꯠꯀꯅꯨ ꯀꯣ
ꯄꯥꯏꯈꯜꯗꯋꯥꯏ ꯀꯩꯒꯤ
ꯄꯥꯏꯈꯠ ꯄꯥꯏꯈꯠꯀꯅ ꯏꯕꯥꯅꯤ ꯋꯥꯔꯤ ꯅꯨꯡꯉꯥꯏꯔꯦ ꯎꯝ ꯑꯩꯗꯤ ꯀꯤꯕ ꯑꯩꯅ ꯑꯗꯨꯃ ꯅꯨꯄꯥꯒ ꯀꯣꯏꯅꯔꯗꯤꯀꯣ ꯑꯩꯅ ꯀꯥꯏꯍꯧꯔꯒꯦ ꯀꯥꯏꯍꯧ ꯀꯥꯏꯍꯧꯔ
ꯊꯃꯣꯏ ꯀꯥꯏ ꯍꯥꯏꯒꯗꯣ ꯏꯗꯣ
ꯑꯥ ꯑꯗꯨꯅꯤꯕ
ꯈꯟꯕꯗꯀꯣ ꯅꯪꯅ ꯊꯝꯃꯣꯏ ꯀꯥꯏ ꯍꯥꯏꯒꯗꯗꯣ ꯑꯩ ꯁꯦꯔꯥꯟ ꯇꯨꯔꯥꯟ ꯇꯧꯔꯛꯑꯦꯕ
ꯎꯝ ꯑꯩꯗꯤ ꯋꯥꯈꯜ ꯌꯥꯝ ꯈꯟꯒꯟꯕꯅꯦꯕ
ꯎꯝ ꯅꯅꯥꯪꯁꯨ ꯈꯥꯟꯒꯂꯦ ꯑꯁꯨ ꯈꯟꯒꯜꯂꯦ ꯑꯗꯨꯅ ꯐꯥꯅꯕ ꯑꯗꯨꯝ ꯉꯥꯡꯅ ꯇꯥꯕꯅꯤ ꯅꯠꯇ꯭ꯔꯥ ꯑꯃꯁꯨ ꯑꯃꯁꯨ ꯍꯦꯟꯖꯤꯟꯅ ꯈꯟꯗꯅꯕ
ꯑꯗꯨꯁꯨ ꯋꯥ ꯉꯥꯡꯕ ꯌꯥꯝ ꯍꯩꯍꯦ
ꯋꯥꯈꯜ ꯋꯥꯗꯅꯕ
ꯎꯝ ꯋꯥꯈꯪꯗ ꯋꯥꯗꯅꯕ ꯑꯗꯨꯝ ꯍꯥꯎꯗ ꯌꯦꯒꯤꯤ ꯀꯥꯏ ꯆ ꯀꯦꯔ
ꯆ ꯂꯣꯏꯗ
ꯆꯠ ꯀꯩꯅꯗ ꯀꯥꯏꯗ
ꯑꯩ ꯊꯕꯛ ꯑꯃ ꯆꯠꯅꯤꯡꯉꯥꯏ ꯂꯩ ꯍ
ꯏ ꯊꯤꯅ ꯌꯥꯝ ꯆ ꯇꯂꯨꯀꯣ ꯅꯪ ꯅꯁꯛꯁꯨ ꯐꯖꯕꯅꯤꯅ ꯑꯩꯗꯤ ꯆꯠꯍꯟꯅꯤꯡꯗꯦꯕ
ꯑꯗꯣ ꯑꯩ ꯃꯤꯠ ꯎꯁꯤꯜꯂꯒ ꯆꯠꯇꯣꯏꯅꯦ
ꯃꯤꯠ ꯂꯤꯁꯤꯡꯗꯨꯅ ꯅꯪ ꯅꯨꯡꯉꯥꯏꯗꯨꯗꯀꯣ ꯍꯤꯔ ꯑꯃꯔꯛ ꯀꯨꯞꯄꯒ ꯆꯠꯂꯨꯕ
ꯑꯣ ꯍꯣꯏ ꯍꯣꯏ ꯀꯨꯞ ꯀꯦ
ꯀꯅꯥ ꯈꯪꯅꯤ ꯅꯪꯅ ꯆꯥꯛꯄꯖꯕꯅꯤꯅ ꯅꯨꯄꯥ ꯎꯕꯁꯤꯡꯅ ꯐꯥꯔꯒ ꯄꯨꯈ꯭ꯔꯗꯤ ꯑꯩꯗꯤ
ꯊꯤꯕꯅꯦꯍꯦ ꯑꯩ ꯊꯤꯕꯅꯦ
ꯊꯤꯔꯁꯨ ꯑꯩꯒꯤ ꯐꯖꯔꯗꯤ ꯌꯥꯔꯦꯗꯅ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
ꯃꯤꯒꯤꯗꯤ ꯊꯤ ꯊꯤꯅ ꯎꯈ꯭ꯔꯁꯨꯅ ꯑꯩꯒꯤꯗꯤ ꯐꯖꯔꯗꯤ ꯌꯥꯔꯦꯕ
ꯑꯥ ꯌꯥꯔꯦ ꯎꯝ ꯑꯩꯒꯤ ꯑꯄꯦꯟꯕꯅꯦ ꯑꯗꯨꯅ
ꯎꯝ ꯑꯦꯗꯅꯤꯦ
ꯄꯦꯟꯕ ꯍꯩꯕ ꯍꯥꯏꯁꯤꯅ ꯑꯩꯈꯣꯏ ꯃꯔꯨꯅꯤ ꯅꯠꯇ꯭ꯔꯥ
ꯎꯝ ꯑꯗꯨꯅꯤꯕ
ꯀꯩꯅꯣ ꯆ ꯁꯥꯔꯤꯗꯨꯅ
ꯍꯥꯟꯅ ꯇꯧꯔꯛꯄꯗꯗꯤ ꯑꯩꯗꯤ ꯅꯪ ꯋꯥ ꯉꯥꯡ ꯍꯩꯗ ꯑꯩ ꯍꯩꯕ ꯃꯥꯟꯗꯕꯅꯦꯕ
ꯑꯣ
ꯏꯅꯤꯡꯗꯒꯤ ꯍꯦꯂꯅ ꯁꯤꯗꯤꯦ
ꯑ ꯍꯦꯟꯕ꯭ꯔꯥ
ꯑꯧ ꯑꯩ ꯋꯥꯅꯤꯡꯉꯥꯏ ꯂꯩꯇ꯭ꯔꯦꯗ ꯍꯧꯖꯤꯛꯇꯤ
ꯎꯝ ꯃꯈꯈꯜꯁꯨ ꯅꯨꯡꯉꯥꯏꯇꯕ ꯈꯜꯂꯔꯣꯏ ꯍꯦꯟꯖꯤꯤꯟꯕ ꯀꯀꯜ ꯆꯣ ꯈꯜꯥ ꯔꯣꯏ ꯅꯨꯡꯉꯥꯏꯕ ꯋꯥꯈꯜ ꯈꯛꯇꯪ ꯈꯜꯂꯅꯤ ꯅꯠꯇ꯭ꯔꯥ
ꯠꯇ
ꯎ ꯁꯤꯗꯒꯤ ꯍꯦꯟꯕ ꯂꯩꯇ꯭ꯔꯦ ꯀꯩꯅꯣ ꯃꯤꯁꯦ ꯌꯥꯝꯅ ꯅꯨꯡꯁꯤꯌꯦꯦ
ꯌꯥꯝꯅꯁꯤꯦ
ꯍꯥꯏꯥꯏ ꯀꯥꯗꯦ ꯅꯪꯁꯨ
ꯑꯩꯀꯥꯟꯗꯦ ꯅꯨꯡꯁꯤꯕꯩ ꯆꯥꯡꯁꯦ ꯑꯣꯟ ꯝꯕ ꯌꯥꯔꯝꯃꯗꯤꯅꯦ
ꯎꯝ
ꯄ꯭ꯔꯤꯊꯤꯕꯤꯁꯤꯗ ꯁꯦꯔꯐꯂꯥ ꯁꯦ ꯁꯂꯥ ꯂꯩꯔꯣꯏ ꯍꯥꯏꯕ ꯅꯨꯡꯁꯤꯕꯁꯦ ꯑꯣꯟꯕ ꯌꯥꯔꯝꯃꯁꯨꯅꯦ
ꯑꯥ
ꯅꯨꯡꯁꯤ ꯅꯪꯕꯨ ꯅꯨꯡꯁꯤꯕꯒꯤ ꯆꯥꯡꯁꯦ
ꯑ
ꯁꯦꯔꯐꯂꯥꯅ ꯑꯣꯟꯕ ꯉꯝꯒꯗꯕ
ꯑꯁ ꯅꯪ ꯑꯗꯨꯗꯅꯤꯅꯦ ꯑꯩꯅ ꯉꯥ ꯁꯤꯅ ꯑꯗꯨꯃꯥꯏꯅ ꯍꯥꯏꯔꯗꯤ ꯑꯩ ꯂꯩꯕ ꯉꯝꯗꯦꯕ ꯑꯩꯒꯤ ꯊꯃꯣꯏꯗ ꯄꯥꯜꯂꯤꯕ
ꯑꯥ
ꯑꯝ
ꯑ ꯕꯤꯔꯅꯤꯍꯦ
ꯎꯝ
ꯎꯝ
ꯑꯩꯗꯤ ꯅꯪꯒꯤꯗꯃꯛꯇ ꯂꯦꯞꯈ꯭ꯔꯕꯅꯦ ꯑꯩ ꯇꯃꯣ ꯌꯥꯝꯁꯨ ꯌꯦꯡꯕꯅ ꯌꯦꯡꯒꯦꯔꯥ
ꯑꯗꯨ ꯊꯃꯣꯏ ꯁꯦꯡꯕꯗꯣ ꯌꯦꯡꯕ ꯌꯥꯗꯕꯩꯅꯦ ꯁꯦꯒꯥꯏꯔꯗꯤ ꯅꯪ ꯂꯩꯔꯔꯣꯏ ꯑꯗꯨꯒꯤꯅꯦ
ꯎꯝ ꯑꯗꯨꯟꯅ
ꯊꯥꯖꯔꯒꯦ ꯎꯔꯒ ꯎꯔꯒ ꯊꯥꯖ ꯎꯔꯒ ꯊꯥꯖꯕꯁꯨ ꯎꯗꯅ ꯊꯥꯖꯕꯁꯤꯅ ꯍꯦꯟꯅ ꯆꯥꯎꯗ꯭ꯔꯅꯦ
ꯑꯣ ꯑꯗꯨꯅꯦꯕ
ꯑꯥ
ꯑꯗꯨꯃꯥꯏꯅ ꯍꯥꯏꯌꯕ
ꯑꯥ
ꯎꯝ ꯍꯥꯏꯌꯣ ꯍꯥꯏꯌꯌꯣ ꯑꯗꯨ ꯀꯛꯇ
ꯑꯁꯤꯗꯒꯤ ꯍꯦꯟꯅ ꯊꯥꯖꯕ ꯆꯥꯎꯕ ꯂꯩꯇ꯭ꯔꯦ
ꯎꯝ ꯋꯥꯔꯤꯒꯜꯂꯤꯔꯟꯅꯦ ꯅꯪꯒꯤ
ꯋꯥꯔꯤꯔꯣ ꯑꯩ
ꯍ ꯑꯣ ꯑꯁ ꯀꯅꯥ ꯀꯅꯥ ꯍꯥꯏꯔ ꯈꯪꯗꯦ ꯂꯥꯡꯒꯅꯨ ꯍꯥꯏꯔꯁꯨ ꯂꯥꯡꯉꯦ ꯏꯁꯁ ꯏꯔꯥꯡ ꯌꯥꯝ ꯇꯧꯋꯦ
ꯈꯪꯗ꯭ꯔꯦꯅꯦ ꯃꯥꯏꯁꯦ
ꯎꯝ ꯅꯤꯡ ꯑ ꯌꯥꯝ ꯂꯂꯦꯕ
ꯅꯤꯡꯉꯥꯏ ꯑꯃ ꯀꯜꯂꯦ
ꯎꯝ ꯑꯗꯨꯗꯤꯤ ꯌꯥꯔꯅꯤꯅꯦ
ꯑ
ꯎꯝ ꯃꯣꯏꯁꯨ ꯈꯪꯅꯤꯡꯕ ꯈꯔ ꯈꯔ ꯑꯩ ꯀꯣꯜ ꯇꯧꯏ ꯍꯥꯏꯕꯁꯤꯃꯨꯛ ꯀꯥꯎꯈ꯭ꯔꯕ ꯃꯥꯟꯕꯕ
ꯈꯪꯗꯦꯅꯦ ꯃꯣꯏꯁꯦ ꯀꯥꯎꯒꯟꯈꯤꯕꯁꯤꯅ ꯀꯥꯎꯒꯟꯈꯤꯕꯁꯤꯅ ꯀꯃꯥꯏꯅ ꯇꯧꯗꯣꯏꯅꯣ
ꯈꯪꯗꯦ ꯅꯪ ꯂꯥꯛꯑꯀꯥꯟꯗ ꯈꯔ ꯈꯔ ꯇꯝꯕꯤꯈ꯭ꯔꯣ
ꯑ ꯇꯥꯝꯕꯤꯗ ꯏꯅꯦ
ꯏꯃꯥꯁꯦ ꯃꯈꯣꯟ ꯌꯥꯝ ꯀꯜꯂꯦꯕ ꯑꯗꯨꯏꯅꯦꯕ
ꯀꯟꯕꯗꯨꯅꯁꯨꯨꯞ
ꯎꯝ ꯃꯤꯗꯤ ꯐꯠꯇꯦꯀꯣ ꯑꯦ ꯐꯩꯌꯦꯕꯥ